ꯍꯥꯥꯎ
ꯀꯗꯧꯔꯤꯅꯣ
ꯀꯩꯝ ꯇꯧꯗꯦꯗ ꯍꯩꯖꯤꯛ ꯁꯨꯝ ꯐꯃꯨꯡ ꯑꯗ ꯂꯩꯔꯝꯃꯤ ꯏꯃꯥ ꯑꯧ ꯅꯣꯡ ꯀꯟꯅ ꯆꯨꯊꯔꯛꯄ ꯃꯥꯜꯂꯦ ꯇꯥꯕꯨ ꯇꯥꯔꯨꯗꯤ
ꯑꯈꯣꯏ ꯁꯤꯗꯁꯨ ꯈꯔ ꯆꯨꯕ ꯃꯥꯜꯂꯦ
ꯑꯣ ꯊꯥꯖꯗꯦ ꯑꯗꯨꯕꯨꯗꯤ ꯉꯁꯥꯏ ꯅꯨꯡꯗꯤꯟ ꯑꯣꯝꯆꯥꯛ ꯆꯥꯛꯏ
ꯎꯝ ꯅꯨꯡꯗꯤꯟꯗ ꯌꯥꯝ ꯁꯥꯕꯅꯦ ꯀꯥꯏꯗꯒꯤ ꯑꯩ ꯃꯔꯨꯞ ꯆꯠꯂꯦ ꯑꯩꯈꯣꯏꯒꯤ ꯃꯔꯨꯞ ꯑꯃ ꯐꯥꯎꯗꯕꯤꯗꯣ
ꯑꯥ
ꯉꯁꯤ ꯇꯥꯏꯌꯦꯕ ꯑꯕꯦꯝꯃ ꯑꯩ ꯆꯠꯂꯨꯏ ꯈꯪꯕ꯭ꯔꯥ ꯇꯦꯟꯗ꯭ꯔ ꯇꯥꯏꯑꯦꯕ ꯁꯨꯡꯐꯥꯎꯗꯤ ꯐꯥꯎꯗꯦ
ꯉꯁꯤꯖꯨ ꯑꯗꯨꯝ
ꯐꯥꯎꯗꯦ ꯃꯤ ꯃꯤ ꯐꯥꯏꯚ ꯍꯟꯗ꯭ꯔꯦꯠꯅꯦꯕꯀꯣ ꯑꯗꯥ ꯐꯤꯐꯇꯤꯑꯩꯠ ꯆꯠꯈ꯭ꯔꯦ ꯊ꯭ꯔꯤ ꯐꯣꯔꯇꯤꯒ ꯇꯨ ꯃꯨꯛ ꯂꯩꯔꯤꯕ ꯑꯗꯨꯗꯤ
ꯑꯥ
ꯑꯗꯨꯃꯥꯏ ꯇꯧꯔꯦ ꯑꯩꯒꯤ ꯑꯩꯅ ꯑꯩꯅ ꯁꯤꯔꯀꯥꯟ ꯃꯥꯏ ꯐꯥꯎꯖ ꯍꯧꯔꯖꯅꯨ
ꯑꯗꯨꯒꯤꯗꯣ ꯑ ꯀꯩꯒꯨꯝꯕ ꯍꯥꯏꯗꯤ ꯃꯤ ꯂꯣꯏꯕ ꯐꯥꯎꯕ ꯑꯣꯠ ꯇꯣꯏꯔ ꯅꯠꯇ꯭ꯔꯒ ꯅꯪꯍꯧ ꯑꯗꯨꯗ ꯐꯥꯎꯍꯧꯗ ꯇꯥꯔꯒꯗꯤ ꯅꯣꯏꯗ ꯄꯩꯁꯥ ꯍꯟꯖꯜꯂꯛꯑꯣꯏꯗ꯭ꯔꯕ ꯈꯔꯗ ꯑꯣꯏꯔꯁꯨ
ꯂꯣꯏꯔꯕꯧ ꯐꯥꯎꯗꯣꯏꯅꯦ ꯑꯗꯨ ꯂꯣꯏꯕ ꯑꯣꯠꯄ ꯍꯥꯏꯁꯦ ꯑꯗꯨ ꯇꯝꯕ ꯉꯝꯗꯦ ꯍꯥꯏꯕ ꯎꯝ ꯀꯥꯏꯒꯤꯕ ꯈꯣꯠꯈꯤꯕ ꯍꯥꯏꯕ ꯂꯩꯕꯁꯟꯅꯦ ꯑꯩꯅ ꯃꯊꯥ ꯁꯥꯏꯁꯦ
ꯍꯣꯏ ꯁꯥꯡꯖꯨ ꯁꯥꯡꯉꯤꯗꯅ ꯃꯇꯝꯗꯣ
ꯀꯥꯏꯗꯩ ꯍꯧꯖꯤꯛꯅꯦ ꯎꯝ ꯑꯈꯣꯏꯅ ꯑꯍꯝꯕ ꯌꯥꯎꯕ ꯃꯇꯝꯗꯅ ꯃꯤꯖꯦ ꯀꯩꯅꯣꯗꯪꯇꯧꯇ ꯉꯥꯏꯔꯤꯕ ꯇꯔꯨꯛ ꯇꯔꯨꯛ ꯆꯠꯂꯝꯃꯦꯕꯀꯣ ꯇꯦꯟꯗ꯭ꯔꯗꯣ ꯑ ꯊꯥ ꯑꯅꯤ ꯊꯥ ꯑꯅꯤꯗꯅꯦ ꯇꯧꯔ ꯊꯥ ꯑꯃ ꯆꯠꯂꯤꯅꯦꯕꯀꯣ ꯑꯗꯣ ꯍꯧꯖꯤꯛꯅꯅꯦ ꯑꯥ ꯃꯤꯗꯣ ꯀꯩꯅꯣ ꯇꯧꯔꯦꯕ ꯃꯤ ꯑꯃꯝꯃꯝ ꯈꯛꯇꯪ ꯑꯥ ꯃꯤ ꯊꯥ ꯑꯃꯗ ꯃꯤꯠ ꯃꯔꯤ ꯃꯔꯤꯇꯪ ꯆꯠꯂꯦꯕ ꯑꯗꯨꯗꯤ ꯊꯥ ꯑꯃꯗ ꯃꯤ ꯃꯔꯤ ꯃꯔꯤꯗꯡ ꯆꯠꯂꯦꯕ ꯑꯗꯨꯗꯤ ꯌꯦꯡꯉꯣ ꯍꯧꯖꯤꯛ ꯋꯥꯔꯤꯕꯣꯕ ꯊꯥ ꯑꯃꯗ ꯃꯤ ꯃꯔꯤ ꯆꯠꯄ ꯍꯥꯏꯁꯤ ꯈꯔ ꯑꯅꯤ ꯑꯍꯨꯝꯒ ꯆꯠꯂ ꯛ ꯈꯤꯅꯤꯕ ꯑꯗꯨꯑꯣꯗꯤ ꯌꯦꯡꯉꯣ ꯍꯥꯏꯗꯤ ꯑ ꯑ ꯍꯥꯏꯗꯤ ꯑ ꯍꯥꯏꯗꯤ ꯇꯨꯋꯦꯜꯞ ꯃꯟꯠꯁꯤꯗ ꯑꯩꯠ ꯃꯟꯁ ꯑꯃ ꯇꯦꯟꯗ꯭ꯔꯅꯦꯕꯀꯣ ꯐꯣꯔ ꯃꯟꯁ ꯑꯃ ꯂꯣꯏ ꯇ꯭ꯔꯤꯅꯦꯕ ꯑꯗꯨꯗꯤ ꯌꯦꯡꯉꯣ ꯑꯩꯠ ꯑꯩꯠ ꯃꯟꯁꯁꯤꯒꯤ ꯑꯩꯠ ꯏꯟꯇꯨ ꯑ ꯐꯣꯔꯗꯨꯗꯤ ꯀꯩꯅꯣ ꯅꯠꯇ꯭ꯔꯥ ꯊꯥꯔꯇꯤꯇꯨ ꯅꯠꯇ꯭ꯔꯥ
ꯎꯝ
ꯑꯗꯨꯒꯤ ꯃꯤ ꯃꯔꯤꯗꯨꯒꯗꯤ ꯁꯤꯛꯁ ꯈꯛꯇꯪꯅꯤ ꯍꯥꯏꯕ ꯑꯗꯨ ꯊꯥꯔꯇꯤꯁꯤꯛꯁ ꯈꯛꯇꯅꯦꯕ ꯆꯠꯂꯤꯁꯤ ꯊꯥ ꯑꯃꯗ ꯃꯤ ꯑꯗꯨ ꯊꯥ ꯑꯗꯨꯗꯤ ꯍꯧꯖꯤꯛ ꯁꯨꯝ ꯄꯥꯔ ꯌꯦꯡꯉꯨꯅꯦ ꯃꯤ ꯊꯥꯔꯇꯤ ꯁꯤꯛꯁꯁꯤꯗ ꯀꯩꯅꯣ ꯋꯥꯠꯂꯤꯕꯅꯦ ꯕ ꯍꯥꯏꯕꯗꯤ ꯃꯤꯠ ꯑ ꯑꯥ ꯊ꯭ꯔꯤꯍꯟꯗ꯭ꯔꯦꯠ ꯑ ꯐꯤꯞ ꯐꯣꯔꯇꯤ ꯅꯥꯏꯟ ꯑꯩꯠꯇꯨꯗ ꯑꯗꯨ ꯇꯧꯔꯒꯗꯤ ꯆꯍꯤ ꯇꯔꯦꯠ ꯅꯤꯄꯥꯟ ꯋꯥꯠꯂꯤꯕ ꯆꯍꯤ ꯆꯍꯤ ꯃꯄꯟ ꯇꯔꯥ
ꯄꯟ ꯑꯣ ꯃꯥꯄꯟ ꯇꯔꯥ ꯋꯥꯂꯤ ꯍꯌꯦꯡꯋꯥꯏ ꯏꯆꯥ ꯏꯁꯨ ꯁꯨ ꯂꯩꯔꯒ ꯐꯪꯗꯧꯕ ꯃꯉꯥꯏꯔꯦ
ꯑꯗꯨ ꯐꯪꯕ ꯍꯥꯏꯁꯦ ꯑꯗꯨꯁꯨ ꯃꯔꯛꯇ ꯑꯃꯨꯛ ꯀꯥꯏꯊꯣꯛꯈ꯭ꯔꯗꯤ ꯏꯕꯦꯝꯃ ꯇꯣꯛꯑꯦ
ꯑꯗꯨ ꯆꯦ ꯅꯪ ꯂꯣꯏꯔꯝꯗꯥꯏꯗ ꯐꯥꯎꯔꯗꯤ ꯑꯁꯦꯡꯕꯒꯤ ꯅꯪ ꯅꯆꯥ ꯅꯁꯨꯗꯤ ꯂꯩꯔꯅꯤꯉꯣ
ꯂꯩꯔꯅꯤ ꯑꯔꯦꯝꯕ ꯄꯩꯁꯥ ꯍꯥꯏꯖꯤ ꯍꯧꯖꯤꯛ ꯐꯥꯎꯔꯛꯑꯗꯤ ꯀꯩꯅꯣꯝ ꯀꯩꯅꯣꯝꯃ ꯁꯤꯖꯤꯟꯅ ꯌꯥꯗ꯭ꯔꯣ ꯁꯅꯥꯕꯨ ꯂꯦꯞꯁꯜꯍꯧꯔꯖꯨ ꯑꯃꯕꯨ ꯇꯧꯔꯖꯨ ꯌꯥꯏ ꯍꯥꯏꯕ
ꯌꯥꯏ
ꯎꯝ
ꯉꯝꯗꯕꯩ ꯋꯥꯅꯤꯗ ꯁꯅꯥ ꯂꯦꯞꯁꯟꯕꯗꯤ ꯌꯥꯝ ꯀꯥꯟꯅꯩꯗ
ꯌꯥꯎꯗꯦ ꯑꯩꯗꯤ ꯁꯦꯟꯊꯣꯛ ꯂꯝꯕꯤꯗ ꯍꯥꯏꯗꯤ ꯁꯤ ꯃꯥ ꯂꯦꯞꯇꯕ ꯍꯥꯏꯕ ꯑꯃꯥ ꯂꯩꯇ꯭ꯔꯤꯕꯅꯤꯅ ꯌꯥꯎꯗꯦꯕ
ꯎꯝ ꯃꯊꯪ ꯑꯩ ꯍꯧꯕꯗꯨ ꯃꯇꯥꯡ ꯆꯥꯔꯗꯤ ꯌꯥꯎꯔꯛꯑꯣ ꯋꯥꯠꯂꯤꯗ
ꯎꯝ ꯑꯩ ꯄꯩꯁꯥ ꯊꯣꯛꯐꯝ ꯂꯩꯔꯗꯤ ꯌꯥꯎꯔꯛꯀꯦ
ꯍꯧꯖꯤꯛ ꯑꯩꯈꯣꯏꯗꯤ ꯃꯤ ꯁꯣꯏꯗꯕ ꯍꯧꯕꯅ ꯐꯩꯅ
ꯎꯝꯅꯦꯁꯨꯝꯅꯦ ꯄꯩꯁꯥꯗꯣ ꯂꯥꯛ ꯐꯝꯗꯣ ꯂꯩꯔꯒ ꯌꯥꯎꯕꯅ ꯐꯩꯗꯅ ꯂꯦꯞꯇꯕꯤꯗ
ꯍꯥꯏꯕꯗꯤ ꯃꯨꯟꯕꯗꯣ ꯉꯝꯅꯕ ꯍꯨꯜꯂꯛꯇꯣꯏꯅꯦ ꯍꯥꯏꯕ ꯉꯝꯗꯕꯗ ꯃꯤꯅ ꯋꯥ ꯉꯥꯡꯅꯔꯛꯑꯣꯏꯗ꯭ꯔꯥ ꯑꯗꯨꯅ ꯃꯔꯨꯞꯇꯤ ꯑꯦꯛ ꯖꯕꯥꯟ ꯆꯠꯄ ꯃꯤꯅ ꯐꯩ ꯍꯥꯏꯖꯦ ꯍꯥꯏꯕꯗꯤ ꯄꯣꯠꯇꯨ ꯁꯣꯏꯗꯅꯕ ꯍꯣꯠꯅꯔꯛꯇꯣꯏꯅꯦ ꯍꯥꯏꯕ
ꯃꯥꯅꯦ ꯑꯗꯒꯤ ꯍꯧꯖꯤꯛꯀꯥꯟꯖꯦ ꯈꯪꯅꯕ ꯑꯩꯈꯣꯏ ꯃꯁꯦꯅ ꯑꯃꯨꯛ ꯐꯩꯌꯦ ꯍꯧꯖꯤꯛ ꯃꯇꯝꯗ ꯃꯤꯖꯦ ꯑꯐꯕ ꯂꯩꯁꯤꯜꯂꯛꯇ꯭ꯔꯕꯅꯦ
ꯃꯤ ꯈꯪꯅꯕꯅꯈ ꯐ ꯈꯪꯅꯗꯕꯁꯤꯅ‌ꯦ ꯇꯧꯍꯧꯕꯖꯥꯠ ꯅꯠꯇꯦ ꯏꯕ‌ꯦꯝ ꯄꯩꯁꯥꯒꯤ ꯊꯕꯛꯁꯤꯗꯅ ꯉꯥꯛ ꯇꯅꯤ ꯏꯕꯦꯝꯃ ꯈꯪꯅꯕꯅꯕꯨ ꯍꯥꯠꯅꯔꯕꯅꯤ
ꯃꯥꯅꯦ ꯈꯪꯅꯕꯕꯨꯛ ꯍꯥꯠꯅꯔꯝ
ꯃꯥꯏ ꯍꯧꯖꯤꯛ ꯀꯩꯅꯣꯒꯤ ꯑꯥ ꯑꯥ ꯏꯁꯥ ꯍꯣꯏꯖꯨ ꯌꯥꯎꯋꯦꯕ ꯃꯣꯏ ꯇꯪꯈꯥꯏ ꯌꯥꯎꯔꯤꯅꯦꯕ ꯑꯗ‌ꯣꯏꯇꯖꯨ ꯂꯩꯗꯅ ꯑꯗꯨ ꯑꯥ ꯑꯩꯅꯖꯨ ꯃꯣꯏ ꯀꯩꯅꯣ ꯇꯧꯋꯦ ꯈꯟꯗ꯭ꯔꯦ
ꯎꯝ
ꯍꯥꯏ ꯗꯦꯠ ꯐꯤꯐꯇꯤꯟ ꯇꯧꯕꯁꯤ ꯗꯦꯠ ꯑꯩꯠꯇꯤꯟꯒꯨꯝꯕꯗ ꯑꯗꯨꯝ ꯄꯤꯔꯦ ꯃꯔꯨꯞ ꯄꯩꯁꯥ ꯅꯥꯏꯟꯇꯤꯟꯗ ꯄꯤꯔꯛꯑꯁꯨ ꯍꯥꯏꯕꯗꯤ ꯍꯦꯛꯇ ꯊꯥ ꯍꯞꯇꯥ ꯑꯃꯥ ꯉꯥꯏꯍꯟꯕꯗꯣ ꯑꯗꯨꯗꯤ ꯇꯧꯗꯦꯕ ꯀꯩꯁꯨ ꯍꯥꯏꯕꯗꯤ ꯂꯥꯟ ꯅꯨꯡ ꯂꯩꯁꯟꯒꯤꯝꯅꯤꯅ ꯑꯗꯨꯝ ꯃꯤ ꯖ‌ꯦ ꯉꯥꯍꯥꯛ ꯉꯥꯍꯥꯛ ꯑꯃꯒ ꯊ‌ꯦꯡꯗꯈꯤꯕ ꯍꯥꯏꯖ‌ꯦ ꯗꯨꯝ ꯑꯃꯗ ꯈꯤꯇꯪ ꯗꯪꯗꯤ ꯀꯩꯁꯨ ꯀꯥꯏꯗ‌ꯦꯗꯅ ꯃꯤꯠ ꯑꯅꯤ ꯑꯍꯨꯝꯗꯪ ꯆꯣꯟꯗꯔꯖꯨ ꯀꯩꯁꯨ ꯀꯥꯏꯗꯦꯕ
ꯀꯥꯏꯗ‌ꯦ
ꯐꯤꯐꯇꯤꯟꯗ ꯐꯤꯐꯇꯤꯟꯗ ꯄꯤꯕ ꯍꯥꯏꯖ‌ꯦ ꯃꯤ ꯀꯅꯥꯝ ꯐꯤꯞꯇꯤꯟ ꯄꯩꯁꯥ ꯍꯨꯜꯂꯛꯇꯦꯕ ꯁꯚꯦꯟꯇꯤꯟꯗ ꯍꯨꯜꯂꯛꯑꯒ ꯑꯩꯅ ꯑꯃꯨꯛ ꯑꯋꯥꯠ ꯑꯄꯥꯅꯔ ꯄꯤꯈ꯭ꯔꯦꯅ ꯑꯗꯨꯝ ꯑꯗꯣ ꯃꯔꯨꯞꯇꯧꯕꯖ‌ꯦ ꯃꯊꯥ ꯁꯥꯏꯑꯦꯕ ꯃꯔꯨꯞ ꯍꯦꯛ ꯄꯩꯁꯥ ꯄꯤꯔꯨꯗꯔꯤꯉꯩ ꯃꯊꯥ ꯁꯥꯏꯕ ꯃꯔꯨꯞ ꯍꯦꯛ ꯄꯤꯊꯣꯛꯇ꯭ꯔꯤꯉꯩꯩꯅꯦ ꯑꯗꯨꯝ ꯀꯩꯅꯣ ꯇꯧꯔꯨꯗꯕꯗꯣ ꯎꯝ ꯏꯁꯥꯗ ꯂꯩꯇꯥꯗꯕꯗꯣ ꯈꯪꯕ꯭ꯔꯥ
ꯍꯣꯏ ꯑꯗꯒꯤ ꯑꯩꯈꯣꯏꯒꯤ ꯍꯦꯛ ꯑꯩꯈꯣꯏ ꯌꯨꯝꯁꯤꯒꯤ ꯍꯦꯛ ꯃꯃꯥꯡꯗꯅꯦ ꯃꯥꯇꯣ ꯁꯤꯒꯤ ꯃꯥ ꯁꯤꯒꯤ ꯅꯤꯉꯣꯜ ꯑꯣꯏꯗꯣꯏꯅꯦꯕ ꯃꯥꯁꯦ ꯁꯤꯗ ꯃꯌꯨꯝ ꯁꯥꯔꯒ ꯂꯩꯔꯕ ꯃꯥꯏ ꯅꯨꯄꯥꯗꯨ ꯄ‌ꯣꯔꯛꯑꯒ ꯃꯥꯏ ꯅꯨꯄꯥꯗꯨꯅ ꯑꯥꯔꯃꯤꯅꯦꯕ ꯍꯥꯏꯗꯤ ꯅꯨꯄꯥꯗꯣ ꯑꯥ ꯌꯥꯋꯣꯡꯏꯟꯕ ꯍꯥꯏꯇꯥꯔꯦꯀꯣ ꯌꯨꯝꯒꯖꯦ ꯐꯖꯅ ꯁꯥꯔꯒ ꯃꯃꯥꯁꯦ ꯃꯥꯏ ꯅꯨꯨꯄꯤꯗꯨꯅꯒ ꯃꯥꯏꯀ꯭ꯔꯣ ꯐꯥꯏꯅꯥꯟꯁ ꯍꯥꯡꯗꯅ ꯇꯦꯟꯗꯔ ꯇꯧꯗꯅ ꯇꯧꯔꯝꯃꯒ ꯀꯃꯥꯏ ꯇꯧꯒꯔꯤꯅꯣ ꯈꯪꯗ‌ꯦꯃꯤ ꯄꯩꯁꯥꯗꯣ ꯖ‌ꯣꯔ ꯄꯥꯏꯈꯠꯂꯛꯑꯝꯃꯒꯅꯦ ꯀꯩꯅꯣꯗꯒ ꯁꯦ ꯂꯝꯒꯁꯦ ꯃꯐꯝ ꯃꯐꯝꯗ ꯂꯩꯗꯅ ꯇꯧꯈꯠꯂꯛꯑꯒ ꯀꯃꯥꯏ ꯑꯃ ꯀꯣꯔꯣꯅꯥꯒꯤ ꯄꯩꯁꯥ ꯃꯌꯥꯝ ꯄꯤꯛꯈꯠꯅꯔꯛꯇꯕ ꯇꯧꯒꯤꯕꯗꯣ
ꯍꯣꯏꯅꯦ ꯍꯣꯏꯅꯦ
ꯑꯗꯨꯗꯒꯤꯅꯦ ꯃꯥ ꯍꯧꯖꯤꯛ ꯃꯌꯨꯝꯗ ꯂꯩꯕ ꯉꯝ ꯗ꯭ꯔ‌ꯦ ꯃꯌꯨꯝꯗ ꯂꯩꯇꯔꯦ ꯑꯗꯒꯤ ꯂꯝ ꯀꯩꯀꯥꯗꯨꯁꯨ ꯂꯣꯏ ꯌꯣꯟꯊꯣꯔꯛꯑꯒ ꯃꯥ ꯃꯌꯨꯝꯖꯦ ꯐꯖꯅ ꯁꯥꯔꯝꯃꯦꯗꯨꯉꯥꯏꯔꯦ ꯂꯩꯕ ꯉꯝꯗ꯭ꯔꯦꯕ ꯃꯌꯨꯝꯗ
ꯑꯗꯣ ꯄꯩꯁꯥꯗꯨꯒꯤꯅꯦ ꯑꯗꯣ ꯁꯤꯒꯨꯝꯕ ꯇꯧꯕꯁꯤ ꯇꯣꯡꯗꯤ ꯌꯥꯝ ꯇꯣꯡꯉꯦꯕ ꯀꯣ ꯑꯗꯨ ꯀꯤꯗꯤ ꯌꯥꯝ ꯀꯤꯖꯩꯑꯕ ꯀꯤꯖꯩꯕ ꯑꯩ ꯁꯤꯒꯨꯝꯕ ꯇꯧꯕ ꯇꯥꯜꯂꯦꯕ ꯍꯥꯏꯕꯗꯤ ꯁꯦꯔꯦꯜꯒꯤ ꯃꯔꯨꯞꯁꯤꯅ ꯑꯃꯨꯛ ꯃꯔꯨꯞꯅꯤꯗꯅ ꯁꯦꯔ‌ꯦꯜꯒꯤ ꯃꯔꯨꯞꯁꯤꯗꯤ ꯑꯃꯨꯛ ꯂꯣꯏꯕꯁꯨ ꯅꯥꯏ ꯑꯗꯩ ꯀꯩꯅꯣ ꯇꯧꯋꯦ ꯍꯥꯏꯕ ꯄ꯭ꯂꯥꯟ ꯇꯧꯕ ꯌꯥꯏ ꯍꯥꯏꯕ ꯑꯗꯨ ꯑꯃꯗꯨ ꯗꯤꯅꯦ ꯑꯕ ꯑꯩꯈꯣꯏ ꯁ꯭ꯇꯣꯞ ꯄꯦꯃꯦꯠꯖꯦ ꯀꯨꯏꯔꯣꯏꯅ ꯌꯥꯎꯔꯨꯔꯦꯅꯦ ꯍꯧꯖꯤꯛ ꯀꯨꯏꯕꯗ ꯅꯠ ꯇꯦ ꯀꯩꯅꯣ ꯀꯌꯥ ꯁꯨꯔꯛꯑꯒꯦ ꯌꯦꯡꯉꯣ ꯁ꯭ꯋꯥꯏꯗ ꯀꯣꯛ ꯌꯥꯝ ꯆꯥꯛꯍꯟꯕꯗꯣ ꯈꯪꯕ꯭ꯔꯥ ꯄꯨꯔꯥ ꯀꯩꯅꯣꯅꯦ ꯍꯥꯏꯕ ꯇꯣꯛꯀꯦꯁꯨ ꯌꯥꯗꯕ ꯍꯥꯏꯕꯗꯤ ꯇꯣꯛꯀꯦꯁꯨ ꯑꯍꯨꯝꯂꯛ ꯍꯨꯟꯗꯔꯗꯤ ꯑꯃꯨꯛ ꯃꯔꯨꯞꯇꯨ ꯀꯛꯊꯠꯈꯤꯗꯣꯏꯅꯦꯕ ꯑꯗ ꯑꯩꯈꯣꯏꯅ ꯍꯨꯜꯂꯛꯏꯕ ꯄꯩꯁꯥ ꯃꯌꯥꯝꯁꯦ ꯑꯃꯨꯛ ꯂꯣꯏꯟ ꯃꯥꯡꯉꯥꯗ꯭ꯔꯥ ꯑꯗꯨ ꯄꯥꯝꯃꯨꯕꯩ ꯑꯩꯗꯨꯁꯨ ꯑꯃꯨꯛ ꯍꯨꯜꯂꯤꯅꯦ ꯍꯥꯏꯕ
ꯍ‌ꯣꯏ
ꯎꯝ ꯃꯅꯤꯡ ꯃꯃꯥꯡ ꯆꯠꯄꯗꯣ ꯈꯪꯕ꯭ꯔꯥ
ꯎꯝ
ꯃꯅꯤꯡ ꯃꯃꯥꯡ ꯆꯞꯄꯤꯅꯦ ꯍꯥꯏꯕ ꯄꯩꯁꯥꯗꯨꯗꯤ ꯑꯃꯨꯛ ꯍꯨꯟꯗꯕꯁꯨ ꯑꯃꯨꯛ ꯌꯥꯗꯦ
ꯑꯗꯨꯗꯨꯅ ꯆꯦꯖꯨ ꯃꯤꯗꯣ ꯍꯥꯏꯗꯤ ꯗꯥꯏꯔꯦꯛ
ꯑꯩ ꯑꯩ ꯊꯥꯗꯩ ꯇꯦꯟꯗꯔ ꯊꯥ ꯇꯦꯟꯗꯔ ꯊꯥꯗꯩꯌꯦꯕꯀꯣꯥ ꯐꯥꯎ ꯇꯦꯃꯤ ꯅꯪꯕꯣ ꯇꯦꯟꯗꯔꯗꯤ ꯑꯩ ꯊꯥꯗ ꯊꯥꯗꯅ ꯐꯥꯎꯗ꯭ꯔꯤꯅꯦ ꯍꯥꯏꯕ
ꯑꯁ ꯑꯗꯨꯗꯣ ꯇ ꯑꯈꯣꯏ ꯕꯥ ꯍꯣꯏꯁꯨꯅꯦ ꯇꯦꯟꯗꯔ ꯑꯅꯤ ꯌꯥꯎꯔꯒꯅꯦ ꯍꯧꯖꯤꯛꯀꯤ ꯃꯐꯝꯗꯨꯗ ꯌꯥꯎꯔꯤꯅꯦꯕ ꯑꯅꯤ ꯌꯥꯎꯔꯤꯅꯦꯕ ꯄꯩꯁꯥꯖꯦ ꯃꯥꯡꯉꯁꯨ ꯈꯤꯇꯪꯗ ꯑꯣꯏꯔꯁꯨ ꯐꯪꯉꯒꯦꯅ ꯊꯥꯗꯔꯕꯅꯦ ꯅꯪꯍꯧꯗ꯭ꯔꯦ ꯀꯥꯏꯕꯅ ꯍꯥꯟꯒ꯭ꯔꯦ
ꯑꯗꯣ ꯑꯩ ꯍꯧꯖꯤꯛꯇ ꯑꯩ ꯍꯧꯖꯤꯛ ꯈꯜꯂꯤꯁꯦ ꯑꯥ ꯃꯣ ꯃꯣ ꯃꯣ ꯃꯣꯏ ꯐꯥꯎꯒꯦꯔꯥ ꯐꯥꯎꯔꯣꯏꯔꯥ ꯑꯩ ꯑꯗꯨ ꯑꯩ ꯎꯁꯨ ꯎꯖꯔꯔꯣꯏ ꯍꯥꯏꯕꯗꯤ ꯄꯩꯁꯥ ꯌꯥꯝ ꯄꯥꯝꯖꯗꯔꯦꯕ ꯑꯩꯒꯤ ꯐꯪꯈꯤꯕ ꯍꯨꯟꯒꯤꯕ ꯈꯔ ꯌꯧꯗ꯭ꯔꯒꯁꯨꯅꯦ ꯈꯔ ꯑꯍꯨ ꯈꯔꯗ ꯑꯣꯏꯁꯨ ꯐꯪꯅꯕꯅ ꯑꯩ ꯑꯗꯨꯝ ꯊꯥꯗꯔꯤꯅꯦꯕꯀꯣ ꯐꯥꯎꯕꯤꯔꯛꯇꯕꯩ ꯋꯥꯅꯦ ꯍꯥꯏꯕ ꯐꯥꯎꯕꯨ ꯐꯥꯎꯔꯛꯑꯗꯤ ꯀꯩꯅꯣꯝ ꯀꯩꯅꯣꯝ ꯑꯩꯒꯤ ꯌꯥꯡꯈꯩꯗ ꯐꯥꯔꯛꯑꯁꯨ ꯍꯧꯖꯤꯛ ꯐꯥꯒꯤ ꯐꯥꯒꯤꯗꯒꯤꯅꯤ ꯑꯉꯥꯡ ꯑꯩ ꯅꯥꯏꯟꯇꯤ ꯐꯣꯔ ꯑꯗꯨ ꯅꯥꯏꯟꯇꯤ ꯐꯣꯔ ꯍꯣꯏ ꯅꯥꯏꯟꯇꯤ ꯐꯣꯔ ꯊꯥꯎꯖꯠ ꯎꯝ ꯍꯨꯜꯂꯛꯏꯁꯦ ꯑꯗꯨ ꯅꯥꯏꯟꯇꯤ ꯐꯣꯔ ꯊꯥꯎꯖꯟ ꯁꯨꯔꯛꯄ ꯍꯥꯏꯖꯦ ꯑꯥ ꯑꯗꯨꯝ ꯇꯦꯟꯗꯔ ꯀꯛꯄꯗꯗꯤ ꯁꯚꯦꯟ ꯁꯚꯦꯟꯇꯤ ꯊꯥꯎꯖꯟ ꯁꯚꯦꯟꯇꯤ ꯊꯥꯎꯟ ꯁꯚꯦꯟꯇꯤ ꯇꯨꯗꯩ ꯀꯛꯑꯦꯕꯀꯣ ꯋꯥꯟ ꯂꯥꯛ ꯁꯚꯦꯟ ꯊꯥꯎꯖꯟꯗ ꯋꯥꯟ ꯂꯥꯛꯇꯨꯗꯤ ꯃꯣꯏꯅ ꯀꯛꯍꯧꯗꯣꯏꯅꯦꯕ
ꯑꯥ
ꯑꯗꯨꯅ ꯑꯗꯨꯝ ꯍꯥꯏꯗꯤ ꯀꯩꯅꯣ ꯇꯧꯕꯗꯣ ꯑꯥ ꯀꯩ ꯍꯥꯏꯗꯣꯏꯅꯣ ꯑꯗꯨꯕꯥꯎꯇ ꯐꯥꯎꯗꯕꯗꯣ ꯈꯪꯕ꯭ꯔꯥ ꯑꯗꯣ ꯑꯗꯨꯕꯥꯎꯗ ꯃꯤ ꯀꯩꯅꯣ ꯊꯥꯗꯔꯤ ꯍꯥꯏꯕ ꯃꯤ ꯆꯥꯝꯃꯩ ꯃꯊꯛꯇ ꯊꯥꯗꯩ ꯍꯥꯏꯕ ꯇꯦꯟꯗꯔꯗꯨꯕꯨ ꯃꯤ ꯃꯔꯤ ꯈꯛ ꯂꯧꯈꯠꯄꯗꯨꯗ ꯑꯗꯨꯗꯤ ꯑꯗꯨꯁꯨ ꯑꯃꯨꯛ ꯂꯣꯇ꯭ꯔꯤꯗꯣ ꯑꯃꯨꯛ ꯑꯣꯠ ꯂꯩꯔꯅꯤ ꯇꯜꯂꯦ ꯍꯥꯏꯕ ꯑꯩꯗꯤ ꯆꯥꯛ ꯆꯥꯔꯕꯣ
ꯆꯥꯛꯀ ꯆꯥꯗ꯭ꯔꯤꯗ
ꯑꯈꯣꯏ ꯆꯥꯛꯇꯤꯅꯦ ꯌꯥꯝ ꯊꯦꯡꯉꯦ ꯍꯧꯖꯤꯛꯀꯥꯟꯗꯤ
ꯎꯝ
ꯆꯥꯛ ꯊꯦꯡ ꯊꯦꯡ ꯆꯥꯏ
ꯑꯩꯈꯣꯏ ꯀꯩꯅꯣ ꯇꯧꯒꯤꯅꯤ
ꯆꯥꯛꯇꯤ ꯊꯣꯡꯕ ꯂꯣꯏꯔꯕꯣ
ꯅꯪꯅ ꯇꯣ ꯇꯣꯂꯣꯉꯩ ꯊꯤꯅꯦ ꯍꯥꯏꯗꯣ ꯀꯃꯥꯏ ꯇꯧꯕ ꯍꯜꯂꯣ ꯑꯈꯣꯏ ꯆꯥꯛꯀ ꯆꯥꯗ꯭ꯔꯤꯗ ꯋꯥꯠꯂꯤ
ꯑꯣ ꯆꯥꯛꯇꯤ ꯊꯣꯡꯉꯕꯣ
ꯆꯥꯛ ꯊꯣꯡꯉꯦ
ꯀꯔꯤ ꯃꯊꯦꯜ ꯆꯥꯗꯣꯔꯒꯦ
ꯌꯦꯟ ꯊꯣꯡꯉꯦ ꯑꯗꯨꯏꯅꯦ ꯑꯈꯣꯏ ꯗꯥ ꯆꯪꯉꯛꯑꯝꯃꯤ
ꯑꯥ
ꯆꯥꯔ ꯑꯗꯨꯗ ꯃꯊꯛꯇ ꯊꯣꯡꯕꯅꯦ ꯑꯈꯣꯏ ꯑꯥ ꯑꯈꯣꯏꯗ ꯊꯣꯡꯕ ꯅꯠꯇꯦ
ꯑꯣ
ꯅꯣꯏꯗꯤ
ꯑꯈꯣꯏꯗꯤ ꯊꯣꯡꯕꯧ ꯊꯣꯡꯗ꯭ꯔꯤꯗ ꯑꯈꯣꯏ ꯋꯥꯠꯂꯤ ꯍꯣꯔꯦꯟ ꯆꯥꯗꯣꯏꯅꯤ
ꯇ ꯊꯣ ꯐꯣꯟꯗꯕꯕꯕꯥ
ꯎꯝ ꯆꯥꯛ ꯊꯣꯡꯗ꯭ꯔꯤꯌꯦ
ꯅꯣꯏ ꯃꯌꯥꯝꯅ ꯊꯣꯡꯅꯣꯏꯔꯥ
ꯑꯩ ꯊꯣꯡꯕ ꯌꯥꯗꯦ ꯑꯩꯈꯣꯏ ꯕꯥꯅ ꯅꯠꯇ꯭ꯔꯥ ꯑꯩꯈꯣꯏ ꯃꯥꯅ ꯊꯣꯡꯗꯣꯏꯅꯤ
ꯅꯣꯏ ꯗꯨꯀꯥꯟꯗꯤ ꯄꯨꯡ ꯀꯌꯥꯕꯨꯁꯨꯣꯡ ꯍꯥꯡꯒꯦ
ꯅꯤꯄꯥꯥꯟ ꯐꯥꯎꯕ
ꯄꯥꯟ ꯐꯥꯎꯕ
ꯎꯝ
ꯑꯗꯣ ꯃꯤ ꯑꯗꯨꯝ ꯂꯥꯛꯄ꯭ꯔꯕ
ꯑꯧ ꯌꯨꯝꯗ ꯐꯝꯕꯅꯤꯅꯅꯦ ꯀꯣꯏꯔꯥꯎ ꯂꯥꯎꯔꯒ ꯑ ꯀꯣꯏꯔꯥꯎ ꯂꯥꯎꯔꯒꯦ ꯍꯦꯛꯇ ꯊꯣꯡ ꯍꯥꯡꯗꯣꯛꯑꯒ ꯇꯣꯉꯥꯟꯕ ꯄꯣꯠ ꯂꯩꯒꯦꯅ ꯍꯦꯛꯇ ꯀꯧꯊꯣꯔꯛꯄ ꯑꯩꯣꯏ ꯌꯨꯝꯗ ꯐꯪꯕꯅꯤꯅ ꯊꯣꯡ ꯂꯣꯜꯂꯦꯅ ꯌꯥꯗꯦ ꯍꯥꯏꯕ
ꯑ ꯅꯅꯥꯁꯤꯗ ꯂꯩꯣ
ꯌꯨꯝꯒꯤꯁꯤꯅ ꯃꯃꯥꯅ
ꯅꯣꯏ ꯃꯊꯧꯛ ꯆꯠꯂꯣꯏꯗꯥꯏꯅꯦ
ꯃꯃꯥ ꯊꯕꯛ ꯍꯜꯂꯛꯑ ꯍꯜꯂꯛꯑꯒ ꯊꯕꯛ ꯑꯌꯨꯛꯇꯅ ꯄꯨꯡ ꯇꯔꯥꯃꯥꯊꯣꯏꯗ ꯆꯠꯄꯅꯦꯕ ꯑꯗꯨꯗꯣ ꯑꯗꯨꯒꯤꯅꯦ ꯑꯌꯨꯛꯇ ꯑꯩ ꯊꯕꯛꯇꯣ ꯍꯦꯛ ꯍꯦꯛ ꯃꯥꯏ ꯃꯍꯨꯠ ꯁꯤꯟꯕꯒꯤ ꯊꯦꯡꯉꯤꯗꯣ ꯑ ꯍꯥꯏꯗꯤ ꯑꯩꯅ ꯗꯨꯀꯥꯟ ꯐꯝꯃꯤ ꯗꯨꯀꯥꯟ ꯐꯝꯃꯤ ꯍꯥꯏꯔꯛꯏ ꯑꯗ ꯑꯌꯛ ꯠꯇꯅ ꯑꯩꯅ ꯑꯃꯨꯛ ꯁꯤꯟꯕꯤꯕ ꯕꯕꯥꯅ ꯑꯃꯨꯛ ꯁꯤꯟꯕꯤꯕ ꯃꯥꯅ ꯑꯃꯨꯛ ꯁꯤꯟꯕ ꯇꯧꯔ ꯐꯝꯃꯅꯤꯗꯅ ꯇꯔꯥꯃꯥꯊꯣꯏꯗ ꯊꯣꯡꯗꯣ ꯂꯣꯜꯂꯅꯤꯗꯅ ꯇꯔꯥ ꯃꯈꯥꯏꯗꯩꯅ ꯇꯔꯥꯃꯥꯊꯣꯏ ꯑꯗꯨꯋꯥꯏꯗ
ꯎꯝ
ꯑꯗꯨꯒ ꯄꯨꯡ ꯑꯅꯤ ꯑꯃ ꯑꯅꯤ ꯑꯗꯨꯋꯥꯏꯗ ꯑꯩꯈꯣꯏ ꯕꯥꯅ ꯑꯃꯨꯛ ꯍꯥꯡꯕꯤꯔꯅꯤ ꯃꯃꯥꯅ ꯄꯨꯡ ꯑꯍꯨꯝꯗ ꯍꯜꯂꯛꯑꯒ ꯃꯈꯥꯗ ꯑꯩꯈꯣꯏ ꯃꯥꯅ ꯁꯤꯜꯍꯧꯔꯅꯤꯕ ꯑꯗꯨ ꯑꯗꯨꯃꯔ ꯇꯧꯕ ꯑꯗꯨ ꯃꯔꯛꯇꯁꯨ ꯅꯨꯡꯊꯤꯟ ꯊꯣꯡ ꯂꯣꯜꯂꯦ ꯍꯥꯏꯕꯅꯤꯕꯨ ꯑꯁ ꯈꯪꯅꯕ ꯃꯤꯗꯤ ꯀꯣꯏ ꯀꯧ ꯀꯧꯔꯛꯑꯦ ꯇꯨꯝꯐꯝ ꯆꯥꯐꯝ ꯑꯃ ꯄꯣꯊꯥꯐꯝ ꯑꯃ ꯈꯪꯗꯕꯗꯣ ꯑꯣꯏ ꯍꯥꯏꯕ
ꯎꯝ ꯄ ꯄꯨꯊꯐꯝ ꯈꯪꯗꯕꯗꯣ ꯍꯥꯏꯗꯤ ꯊꯕꯛꯇꯣ ꯂꯣꯏꯁꯤꯟꯐꯝ ꯈꯪꯗꯕꯗꯣ ꯑꯗꯨ ꯃꯤꯒꯤꯗꯤ ꯃꯤꯒꯤꯁꯨ ꯌꯥꯝ ꯐꯝꯃꯦ ꯁꯥꯗꯅ ꯍꯥꯏꯔꯛꯏꯅꯦ ꯃꯣꯏꯁ
ꯃꯥꯅꯦ ꯑꯗꯒꯤ ꯁꯨꯝ ꯅꯨꯡꯉꯥꯏꯇꯦꯗꯅꯍ ꯌꯥꯅꯤꯅ ꯂꯥꯛꯆꯔꯤꯗꯣ ꯑꯃꯨꯛ ꯆꯠꯍꯟꯈꯤꯕꯗꯨꯁꯨ ꯑꯃꯨꯛ ꯅꯨꯡꯉꯥꯏꯇꯦ ꯑꯠꯇꯦꯅ ꯄꯤꯗꯕꯗꯣ ꯊꯦꯡꯅꯔꯒ
ꯎꯝ
ꯊꯃꯥꯏꯁꯨ ꯑꯣꯏꯣꯏ
ꯑꯗꯨꯝ ꯅꯣꯡꯃꯟꯖꯕ ꯀꯌꯥꯃꯨꯛꯦ ꯀꯌꯥ
ꯑꯗꯨꯗꯤꯤ ꯈꯪꯗꯦ ꯑꯇꯊꯤ ꯈꯪꯗ
ꯑ ꯑꯗꯨꯝ ꯁꯤꯠꯂꯤꯦ ꯁꯤꯠꯂꯦꯕ ꯈꯨꯂꯛꯇ ꯐꯝꯕꯗ ꯎꯝ ꯗꯨꯀꯥꯟ ꯂꯩꯇꯦꯕ ꯅꯣꯏ ꯑ ꯑꯗꯨꯣ
ꯂꯩ ꯂꯩꯇꯦ ꯍꯥꯏ ꯋꯥꯅꯦꯦ ꯑꯩꯈꯣꯏꯒꯤꯗꯗꯤ ꯊꯪꯅ ꯊꯪꯅꯅ ꯑꯅꯤ ꯂꯩꯔꯤꯅꯦꯕꯀꯣ
ꯎꯝ
ꯑꯗꯨꯗꯅꯦ ꯑꯩꯈꯣꯏ ꯊꯪꯅꯕꯒꯤꯁꯦ ꯁꯛ ꯌꯥꯝ ꯀꯥꯏꯑꯦꯕ
ꯎꯝ
ꯑꯗꯨꯗꯨꯒꯤ ꯃꯤꯅ ꯌꯥꯝ ꯅꯨꯡꯁꯤꯗꯕ ꯍꯥꯏꯇꯥꯔꯦ ꯑꯗꯨꯒ ꯃꯣꯏꯗ ꯂꯩꯔꯤꯁꯦ ꯃꯣꯏ ꯀꯤꯕ ꯃꯤ ꯈꯔ ꯈꯛꯇꯅꯦꯕ ꯑꯗꯣ ꯍꯧꯖꯤꯛꯇꯤ ꯑꯩꯈꯣꯏ ꯐꯝꯃꯛꯄꯗꯒꯤ ꯃꯣꯏꯗꯣ ꯅꯍꯥꯟꯈꯩꯗꯤ ꯃꯣꯏ ꯈꯛꯇꯛꯅꯦꯅ ꯁꯛꯁꯦ ꯃꯤꯁꯦ ꯑꯔꯣꯏꯕꯤꯗ ꯀꯥꯛꯄ ꯈꯪꯕ꯭ꯔꯥ ꯃꯣꯏ ꯂꯩ ꯂꯩꯅꯁꯨ ꯃꯤꯅ ꯄꯣꯠ ꯂꯩꯕꯒ ꯂꯥꯛꯄꯒꯁꯦ ꯑ ꯊꯣꯡ ꯂꯣꯟꯒꯦ ꯍꯣꯔꯣꯏꯦꯟ ꯂꯥꯛꯑꯣ ꯀꯥꯏꯅ ꯃꯣꯏ ꯂꯩ ꯂꯩꯅ ꯄꯤꯗꯕꯗꯣ ꯈꯪꯕ꯭ꯔꯥ
ꯑꯝꯇꯝ ꯁꯥꯎꯅꯤꯡꯕ
ꯍꯣꯏ ꯍꯣꯏ ꯑꯗꯨꯃꯥꯏꯅ ꯇꯧꯕ ꯑꯗꯨꯗꯒꯤ ꯑ ꯀꯩ ꯍꯥꯏꯅꯤ ꯃꯤꯉꯣꯟꯗꯒ ꯌꯥꯝꯅ ꯈꯣꯟꯗꯥ ꯐꯖꯒꯗꯕ ꯑꯣꯏꯕꯗꯣ
ꯎꯝ
ꯍꯦꯛ ꯊꯪꯅꯩꯅꯦꯕ ꯑꯗꯨ ꯑꯗꯨꯃꯥꯏꯅ ꯑꯣꯏꯕ ꯑꯗꯨꯒ ꯍꯧꯖꯤꯛꯇꯤ ꯃꯣꯏꯗꯣ ꯑꯩꯈꯣꯏ ꯐꯝꯕꯗꯒꯤ ꯌꯥꯝ ꯐꯔꯦꯅ ꯍꯥꯏꯅꯩ ꯃꯤꯅ
ꯀꯄꯤꯔꯁꯂꯕ
ꯎꯝ ꯀꯝꯄꯤꯇꯤꯁꯟ ꯂꯥꯛꯄꯗꯒꯤ ꯃꯣꯏꯗꯣ ꯌꯥꯝ ꯍꯟꯊꯔꯦ ꯈꯣꯠꯂꯦ ꯁꯛ ꯀꯥꯛꯄꯗꯣꯅ ꯍꯥꯏꯅꯩ ꯃꯤꯅ ꯑꯗꯣ ꯃꯣꯏꯗ ꯀꯤꯕ ꯃꯤꯁꯨ ꯌꯥꯝ ꯂꯩꯌꯦꯕ ꯍꯥꯏꯗꯤ ꯃꯣꯏꯒꯤ ꯑꯍꯟꯗꯣ ꯈꯔ ꯂꯤꯡꯕ ꯍꯥꯏꯇꯥꯔꯦꯀꯣ
ꯎꯝ
ꯑꯍꯟ ꯑꯃ ꯂꯩꯀꯥꯏꯒꯤ ꯑꯍꯟ ꯑꯣꯏꯔꯒ ꯃꯌꯥꯝꯅ ꯀꯤꯅ ꯆꯠꯅꯕ ꯑꯍꯟꯗꯣ ꯍꯥꯏꯗꯤ ꯕꯦꯕꯥꯔ ꯑꯃꯒ ꯂꯣꯏꯅꯅ ꯆꯠꯄꯗꯣ ꯑꯗꯨ ꯑꯣꯏꯕ ꯃꯣꯏꯒꯤ ꯑꯍꯜ ꯍꯟꯅꯨꯕ ꯑꯃ ꯂꯩꯖꯦ ꯑꯗꯨꯗꯨꯅ ꯃꯌꯥꯝꯅ ꯍꯟꯅꯨꯕꯁꯤ ꯀꯤꯕꯒꯤ ꯑꯗꯨꯝ ꯆꯪꯅꯕ ꯃꯣꯏꯗ ꯈꯔ ꯈꯔ
ꯎꯝ
ꯑꯗꯨꯃꯥꯏꯅ ꯇꯧꯋꯦ ꯎꯝ ꯃꯣꯏ ꯑꯩꯈꯣꯏ